ꯍꯜꯂꯣ
ꯎꯝ
ꯍꯜꯂꯣ
ꯇꯥꯔꯕꯣ ꯇꯥꯕ꯭ꯔꯣ
ꯂꯣ
ꯏꯌꯥ
ꯇꯞ ꯇꯥꯏꯅꯦꯍꯦ ꯀꯟꯅ ꯈꯔ ꯀꯟꯅ ꯉꯥꯡꯕ ꯌꯥꯗ꯭ꯔꯣ ꯌꯥꯝ ꯇꯞꯄꯦ
ꯂꯩꯀꯥꯏ ꯂꯣꯏꯅ ꯇꯥꯗꯧꯔꯦ
ꯑꯩꯒꯤ ꯈꯣꯟꯗꯤ ꯄꯤꯛꯅ ꯇꯥꯕ꯭ꯔꯣ ꯀꯟꯅ ꯇꯥꯕ꯭ꯔꯣ
ꯆꯥꯡ ꯑꯃꯗꯅꯤ
ꯍꯥ
ꯆꯥꯡ ꯑꯃꯗ ꯂꯩꯌꯦ
ꯅꯣꯔꯃꯦꯜꯗ ꯌꯥꯗꯦꯅꯦ ꯅꯪꯒꯤ ꯈꯣꯟ ꯄꯤꯛꯅ ꯇꯥꯏꯌꯦꯅꯦ
ꯑꯁ ꯑꯩꯗꯤ ꯂꯥꯎꯔ ꯂꯥꯎꯔ ꯍꯥꯏꯔꯕꯅꯤ ꯀꯩꯅꯣꯅꯦ
ꯆꯥꯛ ꯆꯥꯔꯕꯣ
ꯎꯝ
ꯆꯥꯛ ꯆꯥꯔꯕꯣ
ꯆꯥꯔꯦ
ꯀꯔꯤ ꯃꯊꯦꯜ ꯆꯥꯒꯦ
ꯌꯦꯟ ꯂꯩꯔꯒ ꯆꯥꯔꯛꯑꯦ ꯆꯥꯔꯦ ꯈꯣꯏ ꯏꯅꯦꯅ
ꯑꯦ
ꯄꯨꯔꯛꯄ ꯑꯩ ꯉꯁꯥꯏꯗꯣ ꯑꯁ ꯏꯟꯁꯥꯡ ꯂꯧꯒꯦꯅ ꯊꯣꯛꯄꯅꯦꯕ ꯏꯅꯦꯅ ꯑꯃꯨꯛ ꯐꯣꯟ ꯇꯧꯔꯛꯄ ꯑꯩꯅ ꯉꯁꯥꯏꯗꯣ ꯁꯃꯟꯕꯒꯤ
ꯀꯩꯗꯧꯔꯤꯅꯣ
ꯐꯝ ꯂꯩꯗ
ꯀꯅꯥ ꯀꯅꯥ ꯂꯩꯕ꯭ꯔꯥ
ꯆꯦ ꯅꯋꯥꯡꯈꯣꯏ
ꯀꯔꯤ ꯋꯥꯔꯤ ꯇꯨꯔꯤꯅꯣ
ꯋꯥꯔꯤ ꯂꯩꯇꯦꯗ
ꯅꯨꯡꯉꯥꯏꯔꯛꯇ꯭ꯔꯦꯗ
ꯀꯩꯅꯣ
ꯑꯕꯥꯏ ꯊꯕꯥꯛꯁꯦ ꯅꯥꯏꯗ
ꯂꯝ ꯍꯦꯜꯂꯗꯤ ꯅꯥꯕ ꯇꯥꯕꯅꯦ
ꯎꯝ
ꯑꯣ ꯃꯥꯏ ꯒꯣꯠ ꯀꯅꯥ ꯀꯅꯥ ꯂꯩꯕ ꯅꯪꯗꯤ
ꯑꯥ
ꯀꯅꯥ ꯀꯅꯥ ꯂꯩꯔꯤꯅꯣ
ꯇꯥꯗꯦ
ꯀꯅꯥ ꯀꯅꯥ ꯂꯩꯔꯤꯅꯣ
ꯑꯦ ꯒꯥꯡꯊꯣꯟꯒ
ꯅꯣꯏ ꯑꯅꯤ ꯈꯛꯇ
ꯏꯕꯥꯅꯤ ꯂꯩ
ꯅꯪ ꯀꯥꯗꯔꯣ
ꯍꯣꯏ ꯑꯩꯒꯤ ꯀꯥꯗ ꯑꯩꯒꯤ ꯀꯥꯗꯅꯦ ꯎꯝ
ꯅꯣꯏ ꯍꯌꯦꯡꯅ ꯀꯥꯏ ꯆꯠꯇꯣꯏꯕ
ꯎꯝ
ꯍꯌꯦꯡꯅ ꯀꯥꯏ ꯆꯠꯇꯣꯏꯅꯣ
ꯇꯥꯗꯦ ꯇꯥꯗꯦ
ꯍꯌꯦꯡ ꯀꯥꯏ ꯆꯠꯇꯣꯏꯅꯣ
ꯍꯌꯦꯡ ꯈꯨꯟꯗ
ꯈꯨꯟꯗ
ꯌꯨꯝꯗ
ꯆꯤꯡꯒꯤꯔꯣ
ꯍꯣꯏ
ꯁꯦꯡꯉꯦ
ꯍꯣꯏꯕ ꯍꯣꯏꯕ
ꯉꯁꯥꯏꯒꯤ ꯃꯤꯊꯥꯏꯗꯣ ꯆꯥꯕꯔꯣ ꯉꯁꯥꯥꯏꯒꯤ ꯃꯤꯊꯥꯏꯗꯣ ꯆꯥꯕꯔꯣ ꯀꯩꯒꯤ ꯈꯨꯗꯛꯇ
ꯀꯩꯅꯣ
ꯈꯨꯗꯛꯇ
ꯀꯩꯅꯣ ꯈꯨꯠ ꯀꯩꯅꯣ ꯈꯨꯗꯛꯇ ꯍꯥꯏꯁꯤꯕꯣ
ꯈꯨꯗꯛꯇ ꯈꯨꯟꯗ ꯍꯌꯦꯡ ꯆꯠꯀꯅꯦꯕ
ꯍꯣꯏ ꯈꯨꯗꯛꯇ ꯅꯠꯇꯦꯗ ꯑꯩꯒꯤ ꯈꯣꯟꯖꯦꯜꯁꯦ ꯇꯥꯕ꯭ꯔꯣ
ꯇꯥꯏꯌꯦ
ꯍꯧꯅ ꯇꯥꯕ꯭ꯔꯥ
ꯎꯝ
ꯍꯧꯅ ꯇꯥꯕ꯭ꯔꯣ
ꯇꯥꯏ ꯍꯥꯏꯕ
ꯅꯪꯒꯤ ꯈꯣꯟ ꯄꯤꯛꯅ ꯇꯥꯏꯌꯦꯕ ꯇꯥꯕꯒꯤꯅꯤꯗ
ꯀꯟꯅ ꯀꯟꯅ ꯉꯥꯡꯉꯤꯅꯦ ꯑꯩꯁꯨ
ꯐꯩ ꯐꯩ ꯎꯝ ꯉꯁꯤꯁꯦ ꯕꯣꯜꯁꯦ ꯄꯨꯡ ꯀꯌꯥꯗ ꯂꯩꯕꯖꯥꯠꯂꯥ
ꯏꯂꯚ ꯇꯨꯋꯦꯜ ꯊꯥꯔꯇꯤ
ꯍꯥ ꯍꯥ
ꯀꯩ ꯁꯟ ꯊꯣꯡꯕꯤꯔꯒꯦ ꯍꯥꯥ
ꯍꯨ
ꯆꯥꯛ ꯀꯧꯕꯗꯣ ꯀꯩ ꯁꯟ ꯊꯣꯡꯒꯦꯕ
ꯁꯟꯁꯥꯅꯦ ꯑꯣꯛꯁꯥꯅꯦ ꯄꯨꯟꯅ ꯄꯨꯟꯅ ꯄꯨꯜꯂꯒ
ꯍꯥꯎꯔꯦꯅꯦ ꯑꯗꯨꯗꯤ
ꯁꯟꯁꯥꯅꯦ ꯑꯣꯛꯁꯥꯅꯦ ꯄꯨꯜꯂꯒ ꯆꯥꯏꯌꯦ ꯑꯩꯈꯣꯏ
ꯎꯝ ꯅꯪꯅ ꯄꯥꯝꯕꯗꯣ ꯊꯣꯛꯑꯦ
ꯍꯨꯝ
ꯅꯪꯅ ꯄꯥꯝꯕꯗꯣ ꯊꯣꯛꯑꯦ
ꯇꯥꯗꯦ ꯑꯩꯅ ꯊꯣꯡꯕ꯭ꯔꯥ ꯍꯥꯏꯕ
ꯅꯪꯅ ꯄꯥꯝꯕꯗꯣ
ꯍꯣꯏ ꯑꯩꯅ ꯄꯥꯝꯕꯗꯨꯅꯤ ꯅꯪ ꯄꯤꯖꯗ꯭ꯔꯕꯅꯤꯅ
ꯅꯪꯒꯤ ꯄꯩꯁꯥ
ꯎꯝ
ꯍꯥ
ꯁꯥꯕꯅ ꯂꯣꯏꯔꯦ
ꯌꯥꯝ ꯋꯔꯦ ꯈꯣꯟꯖꯦꯟꯁꯦ ꯇꯞꯅ ꯇꯥꯕꯅꯤꯅ ꯑꯁ ꯒ꯭ꯌꯥꯟ ꯇꯥꯗꯦꯗ ꯋꯥꯔꯤ ꯁꯥꯟꯅꯐꯝ ꯅꯨꯡꯉꯥꯏꯐꯝ ꯈꯪꯗꯦꯗ ꯎꯝ
ꯁꯥꯕꯅ ꯁꯥꯕꯅ
ꯏꯃꯥꯟꯅꯕꯤꯗꯤ ꯍꯌꯦꯡ ꯐꯧ ꯂꯩꯒꯅꯤ ꯍꯥꯏꯕ꯭ꯔꯥ
ꯇꯥꯕ꯭ꯔꯣ
ꯎꯝ
ꯇꯥꯕꯔꯣ
ꯇꯥꯏꯌꯦꯕ
ꯀꯅꯥ ꯀꯅꯥ ꯋꯥꯔꯤ ꯁꯥꯟꯅꯒꯦ
ꯀꯩꯕꯨ
ꯀꯅꯥ ꯀꯅꯥ ꯐꯣꯟ ꯇꯧꯕ꯭ꯔꯣ
ꯇꯧꯗꯦ
ꯍꯥ
ꯇꯧꯗꯦ
ꯑꯃꯨꯛ ꯌꯥꯔꯕꯣ ꯅꯪꯒꯤꯗꯣ
ꯃꯆꯦꯞ ꯇꯨꯔꯣ
ꯍꯥꯥ
ꯋꯆꯦꯞꯔꯣ
ꯑ
ꯑꯩꯗꯤ ꯑꯗꯨꯝ ꯌꯥꯏꯅ
ꯑꯗꯨꯝ ꯁꯦꯝꯕ ꯐꯥꯎ ꯍꯩꯇꯦ ꯉꯔꯥꯡꯒꯤ ꯈꯪꯗꯕꯁꯤꯀꯣ ꯑꯁ ꯌꯥꯝ ꯂꯨꯕꯖꯥꯠꯅꯦ
ꯑꯦ ꯀꯩꯅꯣ ꯑꯩꯒꯤꯗꯣ ꯌꯥꯏ ꯍꯥꯏꯕ ꯅꯪ ꯐꯣꯟ ꯄꯤꯔꯛꯄꯗꯒꯤ ꯑꯗꯨꯝ ꯌꯥꯔꯦ ꯀꯩꯅꯣ
ꯑꯩꯒꯤꯗꯤ ꯌꯥꯏꯌꯦꯗꯅ ꯑꯩꯒꯤ
ꯑꯗꯨ ꯅꯪ ꯅꯪꯁꯨ ꯅꯪꯒꯤ ꯄꯥꯏꯕꯅꯤꯅ ꯌꯥꯏ ꯑꯩꯁꯨ
ꯅꯠꯇꯦ ꯅꯪꯒꯤ ꯅꯪꯒꯤ ꯄꯥꯏꯕꯗꯨꯁꯨ ꯑꯩꯅ ꯑꯗꯨꯝ ꯑꯩꯒꯤ ꯁꯤꯖꯤꯟꯅꯕ ꯌꯥꯏꯌꯦ
ꯎꯝ
ꯅꯪꯅ ꯁꯦꯝꯕ ꯍꯩꯇꯕꯩꯅꯦ
ꯄꯤꯡꯀꯣꯠ ꯇꯨꯗꯤ ꯑꯗꯨꯗꯤ
ꯍꯥꯥ
ꯀꯣꯠ ꯗꯨꯗꯤ ꯀꯗꯥꯏꯗ ꯑꯗꯨꯗꯤ
ꯀꯩꯕꯥ
ꯀꯣꯠꯇꯨꯗꯤ ꯀꯥꯏꯗꯩꯩ ꯊꯥꯔꯛꯇꯣꯏꯕ
ꯀꯣꯠ ꯊꯔꯛꯇꯔꯁꯨ ꯌꯥꯏꯅ
ꯀꯃꯥꯏꯅ ꯁꯦꯝꯃꯤꯕ ꯑꯗꯨꯗꯤ ꯀꯥꯏ ꯆꯪꯉꯤꯕ
ꯑꯩ ꯏꯊꯟꯇ ꯁꯦꯝꯕ ꯌꯥꯏꯌꯦꯅ
ꯑ ꯅꯪꯗꯤ ꯅꯪ ꯅꯁꯥꯅ ꯈꯪꯕ ꯑꯣꯏꯔꯝꯅꯤ ꯅ
ꯁꯤ ꯄꯥꯏꯔꯤꯁꯦ ꯐꯣꯟꯅꯦꯅꯍꯦ ꯐꯣꯟ ꯏꯁꯃꯥꯔꯠ ꯐꯣꯟ ꯍꯥꯏꯔꯤꯁꯦ ꯁꯤꯅꯤꯅꯦ
ꯏꯁꯃꯥꯔꯠ ꯍꯥꯏꯔꯤꯁꯦ ꯁꯤꯅꯤꯅꯦ
ꯎꯝ
ꯎꯝ ꯍꯥ ꯍꯥ
ꯕꯣꯜ ꯌꯦꯡꯗꯣꯏꯔꯣ
ꯌꯦꯡꯒꯅꯤ
ꯑꯦ ꯅꯣꯏꯗꯤ ꯊꯕꯛ ꯂꯩꯇꯕꯅꯤꯅꯀꯣ
ꯊꯕꯛ ꯌꯥꯝꯃꯦ ꯊꯕꯛ ꯉꯥꯛꯇꯅꯤ ꯑꯩꯈꯣꯏꯅ ꯇꯧꯔꯤꯁꯦ
ꯎꯝ
ꯇꯨꯝꯗꯕꯤꯗ ꯕꯣꯜ ꯌꯦꯡꯉꯒ ꯍꯌꯦꯡꯁꯦ ꯊꯕꯛ ꯂꯩꯇꯕꯅꯤꯅ ꯅꯨꯡꯊꯤꯟꯗ ꯇꯨꯝꯕ ꯌꯥꯔꯦ ꯍꯥꯏꯕ ꯃꯑꯣꯡꯅꯦꯕ
ꯎꯝ
ꯏꯃꯥꯟꯅꯕꯤꯗꯤ ꯂꯩꯕ꯭ꯔꯣ
ꯎꯝ
ꯏꯃꯥꯟꯅꯕꯤꯗꯤ ꯍꯌꯦꯡ ꯐꯧ ꯂꯩꯅꯤ ꯍꯥꯏꯕ꯭ꯔ
ꯈꯪꯗꯦꯗ ꯑꯩ ꯍꯪꯗꯦ ꯀꯃꯥꯏ ꯍꯪꯗꯣꯏꯅꯣ ꯑꯩꯅ
ꯅꯣꯏꯅꯤ ꯆꯥꯛꯇꯤ ꯆꯥꯃꯤꯟꯅꯕ꯭ꯔꯣ
ꯆꯥꯃꯤꯟꯅꯩꯌꯦ ꯀꯩꯅꯣ ꯆꯥꯛ ꯆꯥꯃꯤꯟꯅꯕꯔꯕꯨ ꯀꯩꯅꯣ
ꯀꯩꯁꯨ ꯇꯧꯗꯦ
ꯎꯝ
ꯁꯥꯗ꯭ꯔꯣ
ꯁꯥꯗꯦ ꯐꯨꯔꯤꯠ ꯂꯧꯊꯣꯛꯑꯒ ꯐꯝꯃꯤ ꯁꯥꯗꯦ
ꯉꯁꯤꯒꯤ ꯅꯨꯡꯁꯥ ꯈꯨꯁꯥꯁꯤꯗꯤ
ꯎꯝ
ꯑꯁ ꯉꯁꯥꯏꯗꯤ ꯑꯁ ꯑꯩ ꯋꯥꯃꯟꯗꯅ ꯋꯥꯒ ꯉꯥꯡꯅꯤꯡꯗ꯭ꯔꯕꯅꯤ
ꯅꯆꯤꯟ ꯊꯤꯒꯅꯣ
ꯀꯩꯅꯣꯅꯦ ꯊꯕꯛꯇꯨ ꯂꯣꯏꯕ ꯊꯦꯡꯉꯦꯗꯅ ꯋꯥꯔꯦꯗꯅ ꯏꯅꯔꯖꯤꯒ ꯌꯥꯎꯗꯕꯅꯦ
ꯀꯅꯥ ꯀꯔꯤꯒꯤ ꯊꯦꯡꯕ
ꯊꯕꯛ ꯇꯧꯔꯤꯅꯤ ꯀꯩꯅꯣ
ꯀꯔꯤ ꯊꯕꯛ ꯅꯊꯟꯗ ꯀꯅꯥ ꯀꯅꯥ ꯂꯥꯛꯀꯦ ꯀꯅꯥ ꯀꯅꯥ ꯂꯥꯛꯃꯤꯟꯅꯒꯦ
ꯃꯦꯗꯥꯝꯒ ꯑꯩꯈꯣꯏ ꯑꯅꯤꯅꯦ ꯗꯣꯛꯇꯔꯁꯤꯡꯒꯤ ꯍꯤꯗꯥꯛ ꯄꯤꯕꯁꯤꯡꯗꯣ ꯂꯣꯏꯅ ꯏꯊꯣꯛꯑꯦ ꯍꯌꯦꯡꯁꯨ ꯂꯣꯏꯅꯃꯛ ꯑꯃꯨꯛ ꯏꯗꯣꯏꯅꯤ ꯗꯥꯛꯇꯔ ꯍꯤꯗꯥꯛ ꯄꯤꯕꯁꯤꯡꯗꯣ
ꯎꯝ
ꯀꯝꯄ꯭ꯌꯨꯇꯔꯗꯒꯤ ꯑꯦꯁꯦꯟ ꯊꯤꯠ ꯍꯥꯏꯗꯤ ꯁꯤꯂꯒ ꯁꯤꯂꯒ ꯏꯕꯗꯨꯗ ꯁꯤꯗꯧꯔ ꯋꯥꯕꯅ ꯑꯗꯨꯗꯒꯤ
ꯀꯩꯅꯣꯗꯤ ꯅꯃꯥꯟꯅꯕꯤꯗꯤ
ꯋꯥꯂꯤꯌꯦ
ꯅꯥꯝꯅꯥꯕꯤꯗꯤ ꯎꯝ
ꯗꯨꯀꯥꯟ ꯊꯣꯛꯈꯤꯗꯨꯗꯤ
ꯑꯩ ꯀꯅꯥ ꯈꯪꯕ꯭ꯔꯥ
ꯎꯝ ꯏꯊꯟꯗ ꯍꯟꯗ ꯏꯊꯟꯗ ꯂꯩꯔꯦꯗꯨꯗꯤ
ꯎꯝ
ꯏꯊꯟꯗ ꯍꯦꯛ ꯂꯩꯔꯤꯗꯨꯗꯤ ꯗꯨꯀꯥꯟꯗ ꯃꯤ
ꯅꯣꯏ ꯀꯅꯥ ꯈꯪꯕ꯭ꯔꯕ
ꯆꯠꯈ꯭ꯔꯦ ꯅꯍꯥꯟꯅ
ꯃꯤ ꯃꯔꯤ ꯂꯩꯗꯨ
ꯃꯤ ꯃꯔꯤ ꯅꯠꯇ꯭ꯔꯦ ꯍꯧꯖꯤꯛ ꯑꯍꯨꯝ ꯈꯛꯇ ꯉꯥꯏꯔꯕꯅꯤ ꯑꯃꯨꯛ ꯖꯦꯁꯇꯔ ꯑꯃꯨꯛ ꯀꯥꯎꯊꯣꯛ ꯀꯝꯅꯤ
ꯀꯩꯅꯣꯗꯨꯗꯤ ꯀꯩꯅꯣꯗꯤ ꯑꯃꯗꯨꯗꯤ ꯍꯥ
ꯅꯍꯥꯟ ꯅꯨꯄꯤ ꯑꯃ ꯂꯩꯔꯝꯃꯤꯗꯅ ꯗꯨꯀꯥꯟ ꯑꯃꯗ ꯃꯩꯇꯩ ꯅꯨꯄꯤꯃ
ꯎꯝ ꯎꯝ
ꯑꯗꯨꯗ ꯑꯃꯨꯛ ꯆꯠꯈ꯭ꯔꯦꯕ ꯃꯥꯒꯤ ꯗꯨꯀꯥꯟꯗ ꯃꯤ ꯌꯥꯝ ꯂꯩꯇꯕꯒꯤ
ꯑꯥ
ꯃꯤ
ꯑꯅꯧꯕꯥ ꯂꯥꯛꯑꯕꯣ
ꯁꯤꯡꯕꯔꯕ
ꯑꯥ
ꯎꯝ
ꯑꯅꯧꯕ ꯃꯤ ꯑꯅꯧꯕ ꯈꯜꯂꯤ ꯀꯩꯅꯣ ꯏꯟꯇꯔꯚꯤꯌꯨ ꯀꯩꯅꯣ ꯇꯧꯕꯦ ꯍꯥꯏꯗꯨꯗꯣ ꯂꯥꯛꯑꯕꯣ
ꯑꯅꯧꯕ ꯂꯥꯛꯇꯤꯌꯦ ꯑꯗꯨ ꯏꯁꯇꯥꯐꯇꯣ
ꯎꯝ
ꯅꯨꯄꯥ ꯑꯃꯗꯨ ꯇꯥꯟꯊꯣꯛꯈ꯭ꯔꯕꯅꯤꯅ ꯑꯃꯨꯛ ꯏꯁꯇꯥꯞ ꯇꯣ ꯈ꯭ꯔ ꯋꯥꯂꯦꯗꯅꯥ
ꯎꯝ
ꯑꯗꯨꯒꯤ ꯅꯨꯄꯤ ꯑꯃꯗꯣ ꯃꯥꯒꯤ ꯗꯨꯀꯥꯟꯗ ꯑꯃꯨꯛ ꯆꯥꯍꯟꯈ꯭ꯔꯦ
ꯎꯝ
ꯗ ꯅꯤꯇꯤꯟꯗ ꯑꯃꯨꯛ ꯑꯍꯨꯝ ꯑꯣꯏꯈ꯭ꯔꯦ ꯅꯍꯥꯟꯒꯤ ꯇꯥꯏꯞꯇ ꯑꯃꯨꯛ ꯑꯣꯏꯕꯒꯤ ꯖꯦꯁ